ꯍꯜꯂꯣ
ꯎꯝ ꯍ-ꯍ ꯎꯝ ꯇꯥꯏꯌꯦ ꯌꯥꯔꯦ ꯍꯧꯖꯤꯛꯇꯤ
ꯆꯥꯛꯆꯥ ꯔꯕ꯭ꯔꯣ ꯅꯈꯣꯏꯁꯦ
ꯆꯥꯔꯦ ꯇꯨꯝꯒꯦ ꯇꯧꯔꯤ
ꯑꯩꯁꯨ ꯐꯃꯨꯡꯗ ꯍꯤꯞꯄ ꯍꯧꯔꯦ
ꯀꯩ ꯃꯊꯦꯜ ꯆꯥꯒꯦ
ꯉꯁꯤꯗꯤ ꯀ꯭ꯔꯤ ꯍꯥꯏꯕ꯭ꯔꯥ ꯁꯧꯒ꯭ꯔꯤ ꯀꯥꯡꯉꯧꯒ ꯁꯤꯡꯖꯨ ꯃꯦꯠꯇꯒ ꯊꯥꯡꯖꯤꯡ ꯃꯦꯠꯄ ꯊꯥꯡꯖꯤꯡ ꯃꯠ ꯈꯔ ꯌꯥꯎꯔꯗꯤ ꯆꯥꯛ ꯈꯔ ꯆꯪꯉꯦ
ꯎꯝ
ꯅꯆꯥꯅꯨꯄꯤꯗꯨꯗꯤ ꯑꯦꯛꯖꯥꯝ ꯂꯣꯏꯈ꯭ꯔꯕ꯭ꯔꯣ
ꯅꯣꯏꯂ ꯌꯦ ꯉ ꯁꯤꯔ
ꯑꯣ ꯅꯨꯡꯉꯥꯏꯔꯤꯅꯦ ꯑꯗꯨꯗꯤ
ꯎꯝ ꯁꯇꯤ ꯍꯧꯔꯦꯉ ꯁꯤꯗꯒꯤ
ꯎꯝ ꯂꯣꯏꯔꯗꯤ ꯅꯨꯡꯉꯥꯏꯕ ꯍꯧꯔꯅꯤ
ꯎꯝ
ꯁꯨꯇ ꯂꯩꯔ
ꯑꯥ
ꯎꯝ ꯗꯦꯠ ꯀꯌꯥ ꯐꯥꯎ ꯂꯩꯕ꯭ꯔꯣ ꯍꯧꯖꯤ
ꯗꯦꯠ ꯗꯦꯠꯁꯦ ꯗꯦꯠ ꯇ꯭ꯋꯦꯟꯇꯤꯗ ꯑꯃꯨꯛ ꯍꯒꯅꯤ
ꯑꯣ ꯑꯗꯨꯗꯤ ꯁꯨꯇꯤ ꯌꯥꯝꯗꯦꯀꯣ
ꯍꯧꯨꯠꯇꯤ ꯃꯣꯏꯒꯤꯗꯤ ꯍꯞꯇꯥ ꯑꯅꯤ ꯑꯍꯟꯁꯤꯡꯗꯤ ꯑꯦꯛꯖꯥꯝ ꯂꯣꯏꯗ꯭ꯔꯤ ꯑꯍꯟꯁꯤꯡꯒꯤ ꯍꯞꯇꯥ ꯑꯃ ꯈꯛꯇꯅꯦ
ꯑꯣ ꯑꯣ ꯑꯣ ꯐꯩꯗ ꯑꯃꯔꯣꯝꯗ ꯁꯨꯇꯤ ꯌꯥꯝꯗꯕꯗꯨꯁꯨ ꯂꯥꯏꯔꯤꯛꯇꯤ ꯄꯥꯕ ꯁ꯭ꯀꯨꯜ ꯀꯥꯕꯨ ꯁꯔꯨꯛ ꯌꯥꯝꯃꯤꯗꯅ ꯃꯣꯏꯗꯤ ꯊꯥ ꯃꯥ ꯃꯅꯦ ꯁꯨꯇꯤ ꯄꯤꯕꯗ
ꯃꯑ ꯄꯁꯨꯨ ꯊꯤ ꯌꯥ ꯃꯁ
ꯑ ꯑꯗꯨꯅꯦ ꯁꯦꯅꯥ ꯃꯊꯪ ꯃꯊꯪ ꯁ꯭ꯀꯣꯜ ꯆꯠꯄꯗꯨꯅ ꯀꯝ ꯀꯃꯦ
ꯎꯝ
ꯀꯝꯈ꯭ꯔꯦ ꯉꯁꯋꯥꯥꯏꯗꯨꯗꯤ ꯅꯦꯠꯋꯛ ꯌꯥꯗꯦꯅꯦ ꯎꯝ
ꯉꯁꯥꯏꯒꯤꯗꯣ ꯅꯦꯠꯋꯥꯛꯀꯤꯔ ꯀꯔꯤꯅꯔꯥ
ꯎꯝ ꯑꯗꯣ ꯀꯔꯤ ꯀꯔꯤ ꯊꯕꯛ ꯊꯕꯤ ꯇꯧꯗꯣ
ꯎꯝ
ꯐꯤꯗꯣ ꯐꯤꯗꯣ ꯁꯥꯔꯅꯦ ꯑꯩ ꯍꯥꯏꯕꯗꯣ
ꯃ ꯑꯃꯨꯛ ꯍꯥꯏꯥꯏ ꯄꯥꯎ
ꯎꯝ ꯍ ꯑꯩꯁꯨ ꯑꯗꯣ ꯁꯣꯝꯗ ꯄꯥꯎ ꯂꯧꯔꯒꯀꯣ ꯍꯥꯏꯦ ꯃꯤ ꯂꯥꯛꯄ ꯂꯩꯇꯦ ꯑꯗꯨꯗꯤ ꯑꯗꯥ ꯍꯥꯏꯕ ꯑꯗꯨꯅ ꯑꯗꯨꯗꯤ ꯅꯪꯒꯤꯁꯦ ꯍꯥꯟꯅ ꯇꯧꯔꯣ ꯍꯥꯏꯅ
ꯎꯝ ꯇ ꯑꯗꯨ ꯂꯪꯈ꯭ꯔꯤ ꯀꯔꯥꯗꯤ ꯑꯩꯅ ꯑꯗꯨꯝ ꯂꯧꯒꯗꯕ꯭ꯔꯥ
ꯑꯗꯨꯝ ꯂ ꯋꯥꯗꯣ ꯑꯃꯃꯝꯗ ꯐꯣꯔ ꯍꯟꯗ꯭ꯔꯦꯠ ꯐꯣꯔ ꯍꯟꯗ꯭ꯔꯦꯗ ꯊꯥꯔꯒꯦ ꯊ꯭ꯔꯤ ꯍꯟꯗ꯭ꯔꯦꯠ ꯊ꯭ꯔꯤ ꯐꯤꯐꯇꯤ ꯍꯥꯏꯕ ꯃꯣꯏꯒꯤꯗꯣ ꯌꯥꯏꯗꯅ
ꯑꯃꯃꯝꯗ ꯐꯤ ꯑꯃꯗ
ꯑ ꯆꯃꯔꯤ
ꯎꯝ
ꯑꯗꯨ ꯅꯠꯇ꯭ꯔꯗꯤ ꯂꯪꯒꯥ ꯀꯔꯤ ꯀꯔꯥ ꯑꯗꯨꯗꯤ ꯂꯩꯔꯣꯏꯗꯕꯀꯣ
ꯎꯝ ꯑꯗꯣ ꯁꯂꯥ ꯃꯄꯥ ꯊꯣꯛꯄ ꯀꯥꯟꯗ
ꯎꯝ ꯈꯔ ꯉꯟꯅ ꯇꯧꯔꯗꯤ ꯍꯦꯟꯅ ꯐꯔꯦ ꯑꯩꯁꯨ ꯂꯦꯝꯅ ꯂꯩꯕꯁꯨꯨꯛꯀꯤ ꯇꯧꯕ ꯌꯥꯔꯗ꯭ꯔꯥ ꯍꯥꯏꯅ ꯈꯟꯕ
ꯃꯟꯗꯦ ꯇ꯭ꯋꯁꯗꯦꯒꯨꯝꯕ ꯊꯣꯛꯂꯛꯀꯅꯤ
ꯑꯣ ꯑꯣ ꯀꯩꯅꯣꯗꯤ ꯌꯥꯔꯗꯤꯦ ꯟꯅꯁꯦꯗ ꯀꯣꯃꯜ ꯂ ꯀꯄꯣ
ꯑ
ꯔꯊꯗ
ꯑꯦꯗ ꯑꯣꯏꯗꯕꯅꯤꯅ ꯇꯨꯅ ꯂꯣꯏꯕꯅꯤꯗ
ꯀꯌꯥ ꯀꯌꯥ ꯆꯪꯒꯗꯔ
ꯑꯅꯤ ꯑ ꯁꯥꯕꯗ ꯃꯉ ꯇꯥꯏ ꯃꯉꯥꯅꯁꯨ ꯌꯥꯗꯤ ꯌꯥꯕꯅꯤꯀꯣ ꯑꯗꯨ ꯈꯔ ꯀꯩꯅꯣ ꯇꯧꯒꯦ ꯍꯥꯏꯔꯗꯤ ꯇꯔꯨꯛ ꯂꯧꯑꯣ ꯅꯪꯅ ꯎꯝ ꯀꯩꯅꯣ ꯇꯧꯗ꯭ꯔꯥ ꯍꯥꯟꯅ ꯅꯨꯡꯁꯥ ꯈꯔ ꯊꯤꯔꯗꯤꯀꯣ ꯇꯔꯣ ꯕꯨꯗꯤ ꯐꯤ ꯑꯗꯨꯝ ꯆꯥꯎꯒꯅꯤ ꯌꯥꯝ ꯆꯥꯎꯗ꯭ꯔꯁꯨ ꯌꯥꯏ ꯌꯥꯝ ꯁꯥꯡꯗꯕꯤ ꯆꯥꯎꯗꯕꯤ ꯅꯪ ꯁꯥꯕ ꯅꯨꯃꯤꯠ ꯀꯩꯅꯣ ꯇꯧꯗꯕ ꯅꯨꯃꯤꯠꯇꯣ ꯑꯩꯗꯤ ꯑꯩꯉꯣꯟꯗꯁꯨ ꯍꯥꯏꯔꯛꯑꯣ ꯑꯩꯁꯨ ꯂꯥꯛꯀꯦ ꯎꯝ ꯇ ꯈꯣꯏ ꯏꯕꯥꯅꯤ ꯍꯕꯨꯣ ꯁꯃꯄꯤ ꯌꯥꯒꯅꯤ ꯍꯥꯏꯗ ꯑꯩꯁꯨ ꯁꯪꯕꯗꯤ ꯂꯥꯛꯀꯦ
ꯎꯝ ꯅ ꯐꯔꯦ ꯍꯥꯥ
ꯑꯍꯟꯗꯨꯗꯤ ꯃꯁꯥ ꯐꯥꯏꯒꯟꯗꯤ
ꯎꯝ ꯐꯩ
ꯎꯝ
ꯀꯔꯤꯁꯨ ꯇꯧꯗ꯭ꯔꯦ ꯍꯟꯗꯛꯁꯦ ꯐꯣꯟꯁꯨ ꯑꯃ ꯑꯃ ꯂꯥꯛꯄ
ꯐꯣꯟ ꯐꯥꯡꯉꯨꯒꯤꯔ
ꯑꯗꯨ ꯒꯤ ꯍꯪꯗꯦ
ꯋꯥꯈꯜ ꯅꯨꯡꯉꯔꯁꯨ ꯈꯔ ꯐꯗꯅ ꯑꯩꯈꯣꯏꯁꯨ ꯀꯔꯤ ꯍꯥꯏꯅꯤ ꯐꯣꯟ ꯄꯥꯏꯔꯗꯤ ꯑꯅꯥꯕꯁꯨ ꯀꯥꯎꯋꯦ
ꯑꯗꯨꯗ ꯂꯩꯦ
ꯅꯗꯤ ꯈꯔꯞ ꯐꯔꯦ
ꯇꯥꯔꯦ ꯅꯣꯡꯁꯨ ꯆꯨꯗꯦ ꯅꯣꯏꯔꯣꯝꯗ ꯏꯁꯤꯡ ꯂꯥꯛꯄ꯭ꯔꯣ
ꯂꯥꯛꯑꯦ ꯂꯥꯛꯇꯕ꯭ꯔꯅꯤ ꯅꯣꯏ ꯂꯣꯝꯗ
ꯑꯗꯩ ꯃꯁꯤ ꯍꯌꯦꯡꯒꯨꯝꯕ ꯂꯥꯛꯑꯗꯤ ꯐꯥꯗꯧꯕꯀꯣ
ꯍꯣꯏ ꯉꯁꯤ ꯂꯥꯛꯇꯕ꯭ꯔꯅꯦ ꯅꯣꯏꯗ
ꯑ ꯑꯩꯈꯣꯏ ꯌꯦꯡꯗꯕꯒꯤꯔ
ꯉꯁꯤ ꯂꯥꯛꯄꯅꯦ
ꯇꯁ ꯑꯩꯈꯣꯏꯗ ꯂꯥꯛꯇꯦ ꯑꯩꯈꯣꯏ ꯎꯝ ꯎꯝ ꯃꯅꯤꯡꯗ ꯂꯥꯛꯄꯗꯣ ꯃꯣꯏ ꯏꯁꯤꯡ ꯂꯥꯛꯄꯒꯤ ꯇꯥꯕ ꯑꯣꯏꯔꯝꯒꯅꯤꯀꯣ ꯑꯩꯈꯣꯏꯗ ꯑꯩꯅ ꯄꯕꯥꯥꯏꯞꯇꯣ ꯊꯥꯡꯅꯕ ꯑꯗꯨꯗ ꯑꯗꯨꯗꯤ ꯈꯪꯗꯤ ꯈꯪꯗꯕꯅꯦ ꯑꯩꯁꯦ ꯌꯦꯡꯕꯅꯦꯀꯣ
ꯎꯝ ꯑꯁ
ꯑꯁ ꯆꯞ ꯆꯥꯒꯗꯧꯕꯅꯤꯅꯦ ꯉꯁꯤ ꯂꯥꯛꯑꯗꯤ ꯑꯣ ꯍ
ꯑꯩꯈꯣꯏꯗ ꯏꯁꯤꯡ ꯌꯥꯟꯐꯝ ꯂꯩꯗꯕꯒꯤ ꯑꯗꯨꯝ ꯊꯥꯗꯣꯛꯑꯦ
ꯑ ꯄꯥꯝꯃꯨꯡꯣꯏꯗ ꯑꯩꯈꯣꯏꯗꯤ ꯏꯁꯤꯡ ꯁꯨꯡꯂꯩ ꯂꯩꯇ꯭ꯔꯦ ꯑꯩꯗꯤ ꯍꯌꯦꯡꯒꯨꯝ ꯉꯁꯤ ꯂꯥꯛꯇ꯭ꯔꯥ ꯍꯥꯏꯅ ꯈꯟꯗꯤ ꯈꯟꯕꯅꯦ ꯑꯗꯨꯗ ꯀꯩꯩꯅꯩꯅꯣ ꯇꯧꯕ ꯑꯁ ꯃꯣꯏ ꯏꯁꯤꯡꯤꯡ ꯇꯥꯔꯛꯄꯗꯣ ꯑꯗꯨꯗ ꯂꯥꯛꯄ ꯑꯣꯏꯔꯝꯒꯅꯤ ꯀꯁꯨ ꯊꯣꯔꯛꯑꯒ ꯌꯦ ꯗꯤ ꯌꯦꯡꯕꯅꯦ ꯑꯗꯣ ꯏꯁꯤꯡ ꯃꯆꯦꯠꯁꯨ ꯂꯥꯛꯇꯕꯒꯤꯀꯣ ꯑꯦ ꯂꯅꯥꯄꯤꯦꯗ ꯍꯥꯏꯥꯏꯅ ꯎꯝ ꯂꯩꯊꯣꯛꯄ ꯄꯥꯃꯣꯏꯣꯏ ꯂ ꯏꯁꯤꯡꯁꯤꯡꯗ
ꯈ꯭ꯔꯦ ꯄꯝꯦ ꯑꯗꯨ ꯑꯣꯏꯔꯝꯒꯅꯤꯅꯦ
ꯎꯝ
ꯎꯝ ꯑꯩ ꯅꯠꯇ꯭ꯔꯗꯤ ꯃꯣꯏꯁꯨ ꯏꯁꯤꯡ ꯂꯄ꯭ꯔ ꯍꯥꯏꯕꯒꯤ ꯋꯥꯈꯜ ꯑꯩꯅ ꯄꯥꯏꯞꯁꯦ ꯃꯊꯛꯇ ꯂꯣꯏꯅ ꯀꯤꯔꯒ ꯊꯝꯕ ꯁꯥꯡꯃꯟꯕꯒꯤꯀꯣ ꯑꯗꯨꯒꯤ ꯑꯣꯏꯔꯝꯒꯅꯤ ꯃꯣꯏꯁꯨ ꯀꯥꯈꯠꯄ ꯉꯝ ꯃꯥꯒꯤ ꯁꯥꯡꯃꯟꯕꯒꯤ ꯑꯩꯅ
ꯑꯗꯨ
ꯌꯥꯟꯂꯕ ꯌꯥꯟ ꯊꯥꯕ ꯍꯥꯏꯕ ꯇꯥꯔꯦ ꯎꯝ ꯊꯃ ꯊꯃ ꯇꯨꯗ ꯇꯧ ꯀꯅꯨ ꯐꯔ
ꯎꯝ
ꯌꯥꯟꯊꯕ ꯑꯣꯏꯅꯦ ꯑꯩꯣ ꯏꯁꯤꯡ ꯁꯣ ꯂꯣꯏ ꯂꯥꯛ ꯂꯩꯠꯇ꯭ꯔꯦ ꯉꯁꯤ ꯅꯣꯡ ꯆꯨꯨꯔꯗꯤ ꯍꯥꯏꯅ ꯈꯔ ꯂꯩ ꯍꯌꯦꯡꯁꯤ ꯏꯁꯤꯡ ꯂꯧꯗ꯭ꯔꯁꯨ ꯌꯥꯔꯣꯏ
ꯁ ꯃꯁꯤꯁ ꯇꯥꯔꯕꯅꯤꯅ ꯈꯔ ꯅꯨꯃꯤꯠ ꯃꯔꯤ ꯃꯉꯥꯒꯨꯝꯕꯗꯤ
ꯑꯗꯨꯝ ꯇꯧꯒꯅꯤꯅꯦ ꯅꯁꯨ ꯁꯨꯒꯗꯧꯕ ꯃꯥꯟꯗꯦꯀꯣ
ꯎꯝ ꯅꯣꯡꯁꯨ ꯆꯨꯒꯦ ꯆꯨꯒꯦ ꯑꯗꯨꯝ ꯃꯪꯉꯒ ꯁꯨꯡꯁꯨꯨ ꯆꯨꯗꯕ
ꯁꯣꯏꯁ ꯁꯣꯏꯗꯕ ꯃꯥꯡꯗꯤ ꯃꯥꯥꯡꯅ ꯃꯪ ꯂꯥꯛꯁꯨ ꯂꯥꯛꯇ꯭ꯔꯦ ꯁꯨꯁꯨꯨ ꯁꯨꯗ꯭ꯔꯦ ꯎꯝ ꯗꯥ ꯀꯆꯦ ꯃꯤ ꯌꯥꯕꯒꯤ ꯀꯣ
ꯎꯝ
ꯃꯁꯦ ꯃꯤ ꯇꯔꯨꯛ ꯇꯔꯦꯠ ꯂꯥꯛꯦꯕ ꯂꯥꯛꯑꯦ ꯍꯥꯏꯕ ꯍꯧꯖꯤꯛꯇꯤ ꯃꯤ ꯑꯍꯨꯝ ꯃꯔꯤꯈꯛꯇꯗꯤ ꯂꯩꯌꯦ ꯃꯤ ꯑꯍꯨꯝꯗꯤ ꯆꯠꯈ꯭ꯔꯦ ꯑꯗꯨ ꯑꯣꯏꯔꯁꯨꯅ
ꯎꯝꯁꯤꯡꯁꯨ ꯄꯨꯂꯞ ꯁꯤꯖꯤꯟꯅꯕꯅꯦ ꯑꯗꯨ ꯅꯣꯏꯗ
ꯎꯝ
ꯊ ꯅ ꯊ ꯅ ꯂꯧꯣꯔꯝ ꯂꯩ
ꯎꯝ
ꯑꯠꯇꯤꯒꯤ ꯊꯕꯛ ꯆꯠꯄ ꯑꯃ ꯂꯩꯥꯛꯕ ꯑꯗꯨꯗꯤ ꯅꯤꯇꯤꯒꯤ ꯏꯔꯨꯑꯦ
ꯎꯝ
ꯅꯣꯡꯅꯗꯤ ꯂꯣꯏꯔꯦ ꯂꯀꯣꯅꯗꯤ ꯑꯩꯈꯣꯏ ꯈꯛꯇ ꯂꯩꯕ ꯃꯇꯝꯗꯗꯤ ꯏꯁꯤꯡ ꯂꯩꯗꯦ ꯍꯥꯏꯕ ꯑꯁꯤ ꯃꯇꯝꯗꯦꯀꯣ ꯎꯝ ꯎ
ꯃꯤ ꯌꯥꯝꯕꯒ ꯄꯨꯂꯞ ꯁꯤꯖꯤꯟꯅꯕꯒ ꯏꯁꯤꯡ ꯆꯪꯉꯝꯕꯅꯦ
ꯁꯤꯟꯇꯦꯛꯁꯇꯣ ꯂꯤꯁꯤꯡ ꯑꯃꯈꯛ ꯐꯅꯦꯕ
ꯑꯥ
ꯑꯗꯣ ꯆꯥꯍꯨꯝꯒꯨꯝꯕ ꯎ ꯃꯆꯦꯠ ꯃꯆꯦꯠ ꯕꯀꯦꯠ ꯈꯔ ꯈꯔ ꯑꯗꯨꯒꯨꯝꯕ ꯈꯛꯇꯅꯤ ꯑꯗꯨꯗꯤ
ꯌꯥꯗꯔꯉꯦ ꯅꯣꯡꯣꯡ ꯁꯈꯗꯕ ꯃꯗꯔꯦ ꯍꯥꯏꯗꯤ ꯂꯩꯕ ꯇꯅꯦ
ꯇꯨꯝꯈ꯭ꯔꯕꯣ ꯑꯃꯗꯤ
ꯑ ꯇꯗ꯭ꯔꯔꯤ ꯃꯄꯥ ꯂꯥꯛꯄꯒꯤ ꯆꯦꯟꯊꯣꯛ ꯆꯦꯟꯁꯤꯟ ꯉꯁꯤ ꯑꯩꯈꯣꯏ ꯁꯣꯝꯒꯤ ꯎ ꯑꯗꯒꯤ ꯖꯦꯛ ꯐ꯭ꯔꯨꯠ ꯄꯨꯔꯛꯄ ꯌꯣꯟꯣꯟꯕꯒꯤ ꯍꯋꯦ ꯃꯣꯏꯒꯤꯗꯨꯣ ꯌꯥꯝꯅꯗꯤ ꯆꯥꯗꯕ ꯑꯃꯁꯁꯦ ꯑꯃ ꯑꯅꯤ ꯈꯛꯇ
ꯑꯩꯈꯣꯏꯁꯨ ꯉꯁꯤ ꯈꯇꯪ ꯆꯥꯕ ꯐꯪꯉꯦ
ꯑꯣ
ꯎꯝ ꯊꯪꯅꯕ ꯍꯣꯏꯅ ꯄꯤꯔꯛꯑꯦ
ꯎꯝ ꯅꯍꯥꯟꯗꯨ ꯅꯣꯅꯦ ꯑꯥꯗꯒꯤ ꯄꯨꯔꯛꯑꯦ ꯑꯅꯤ ꯑꯍꯨꯝ ꯑꯗꯨ ꯃꯣꯏ ꯆꯥꯒꯗꯧꯕ ꯃꯥꯟꯕꯗꯅ ꯊꯝꯃꯒ ꯃꯣꯏꯁꯨ ꯐꯖꯅ ꯆꯥꯗꯦ ꯍꯣꯏ ꯌꯥꯝ ꯆꯥꯈ꯭ꯔꯕꯅꯦ ꯑꯗꯨ ꯅꯨꯃꯤꯠꯇ
ꯁꯨꯝ ꯁꯨꯝ ꯈꯣꯏꯗ ꯀꯥꯎꯔꯒ ꯆꯥꯍꯟꯕꯅꯦ
ꯎꯝ
ꯑꯣꯏꯅꯤ ꯆꯝꯕꯤꯔ ꯃꯔꯨꯗꯤ ꯌꯥꯝ ꯂꯩ ꯃꯣꯏꯒꯤꯁꯨ ꯍꯥꯎꯋꯦ ꯑꯗꯦ ꯄꯨꯔꯄꯗꯣ
ꯑ
ꯇꯃꯦꯡꯂꯣꯡ ꯁꯥꯏꯠꯀꯤꯗꯨꯗꯤ ꯃꯣꯏ ꯌꯥꯝꯌꯥꯝ ꯊꯥꯗ꯭ꯔꯤꯉꯩ ꯐꯥꯎ ꯂꯥꯛꯂꯣꯏ ꯍꯥꯏꯕ꯭ꯔꯣ
ꯈꯪꯗꯦ ꯃꯊꯪ ꯂꯥꯛꯀꯗꯕ ꯃꯥꯟꯗ꯭ꯔꯦ ꯉꯥꯏꯍꯥꯛ ꯂꯩꯔꯒ ꯂꯥꯀꯗꯕ ꯃꯥꯂꯦ
ꯎꯝ
ꯅꯣꯏ ꯀꯔꯤ ꯀꯔꯤꯅ ꯇꯧꯕꯤꯒꯦ ꯍꯥꯏ
ꯎꯝ ꯃꯥꯈꯣꯏꯖ ꯨꯂꯥꯛ ꯑꯒꯁꯨ ꯂꯥꯛꯀꯦ ꯍꯥꯏꯅ ꯍꯗꯤ ꯍꯥꯏꯔꯕꯤꯅꯦ ꯊꯕꯛ ꯊꯕꯛ ꯂꯩꯕꯒꯤ ꯑꯣꯏꯔꯝꯒꯅꯤ
ꯎꯝ ꯁꯤꯒꯤ ꯊꯥꯗꯝ ꯃꯃꯥꯗꯣ ꯀꯩꯅꯣꯝ ꯐꯛ ꯑꯃ ꯂꯩ ꯍꯥꯏ
ꯑꯣ
ꯏ ꯂ ꯑꯣꯏꯔ ꯀꯗꯤꯤ ꯂꯥꯛ ꯀ ꯇꯕ